ꯍꯜꯂꯣ ꯍꯜꯂꯣ
ꯀꯩꯗꯧꯕ꯭ꯔꯣ ꯀꯩꯗꯧꯔꯤꯒꯦ ꯑ ꯑꯩꯒꯤ ꯎꯝ ꯍꯨꯝ ꯊꯕꯛ ꯂꯣꯏꯔꯒ ꯐꯝꯃꯒ ꯂꯩꯕꯅꯦ ꯑꯗꯨꯒ ꯐ꯭ꯔꯦꯟꯁꯤꯡꯒ ꯃꯦꯁꯦꯁ ꯈꯔ ꯊꯥꯅꯩꯌꯦ ꯑꯗꯨꯒ ꯂꯣꯏꯔꯦ
ꯑꯁ ꯁꯥ ꯈꯣꯡ ꯅꯤꯌꯝ ꯅꯔꯝꯃꯦꯅꯦꯍꯦ
ꯍꯥꯥ
ꯀꯣꯜ ꯃꯌꯥꯝ ꯂꯥꯛꯔꯝꯅꯤꯕ
ꯂꯥꯛꯇꯦꯗ ꯑꯩ ꯉꯁꯥꯏꯗꯩ ꯊꯕꯛ ꯇꯧꯋꯦ ꯑꯗꯨꯅ ꯎꯝ ꯃꯥꯝ ꯂꯥꯛꯄꯗꯤ ꯑꯣꯏꯗꯦꯗ ꯗꯤ ꯐ꯭ꯔꯤ ꯑꯣꯏꯗꯝꯅꯤꯅ
ꯍꯧꯖꯤꯛꯇꯤ ꯂꯥꯎꯠ ꯁ꯭ꯄꯤꯀꯔ ꯍꯥꯞꯄ ꯇꯥꯏꯞꯇ ꯇꯥꯔ ꯂꯩꯌꯦ ꯍꯧꯖꯤꯛꯀꯤ ꯃꯤꯈꯨꯝ
ꯂꯥꯎꯠ ꯁ꯭ꯄꯤꯀꯔ ꯍꯥꯞꯄ ꯇꯥꯏꯞꯇ ꯇꯥꯏꯌꯦ ꯑꯩ ꯈꯣꯟꯖꯦ ꯍꯣꯏ ꯀꯩꯒꯤꯅꯣ ꯑꯗꯨꯗꯤ
ꯈꯪꯗꯦ ꯑ ꯃꯥꯒꯤ ꯃꯁꯥꯏ ꯑꯣꯏꯔꯝꯃꯦ ꯁꯤꯗ ꯃꯔꯛ ꯃꯔꯛꯇ ꯇꯧꯅꯤ ꯅꯀꯣꯡꯗ ꯍꯥꯞ ꯌꯥꯔꯗꯦ
ꯊꯕꯛ ꯍꯥꯏꯕꯗꯤ ꯋꯥꯏꯒꯨꯝꯕ ꯇꯩꯕꯅꯦꯗ ꯆꯥꯛ ꯆꯥꯕ ꯂꯣꯏꯔꯦ ꯀꯣꯟ ꯐꯦꯡꯉꯦ ꯋꯥꯏ ꯇꯩꯌꯦ ꯑꯗꯨꯒ ꯑꯗꯨꯝ ꯂꯩꯌꯦ
ꯅꯨꯄꯤ ꯅꯨꯄꯤꯒꯤ ꯊꯕꯛꯇꯣ ꯗꯨꯝ ꯍꯩꯔꯝꯅꯤ ꯅꯪꯗꯤ
ꯅꯨꯄꯤꯒꯤ ꯊꯕꯛ ꯍꯩꯕ ꯍꯥꯏꯕ ꯀꯔꯤꯅꯣ ꯅꯨꯄꯤꯗꯤ ꯅꯨꯄꯤ ꯊꯕꯛ ꯇꯧꯒꯗꯕꯅꯤꯅꯦ ꯍꯦꯍꯦ
ꯃꯥꯟꯅꯅꯦ ꯃꯥꯅꯦ ꯆꯨꯝꯃꯤꯅꯦ ꯅꯨꯄꯤ ꯆ
ꯍꯥꯏꯌꯣ ꯍꯥꯏꯌꯣ ꯇꯥꯒꯦ
ꯑꯗꯨꯁꯨ ꯍꯩꯇ꯭ꯔꯦ ꯊꯕꯛ ꯇꯧꯗ꯭ꯔꯗꯤ ꯂꯣꯏꯔꯦꯗꯅ
ꯑꯗꯨꯅꯦ
ꯉꯆꯤꯠ
ꯑꯗꯨꯁꯨ ꯍꯩꯇ꯭ꯔꯗꯤ ꯌꯥꯔꯦ ꯑꯧ ꯏꯆꯦ ꯑꯃ ꯂꯩ
ꯂꯨꯍꯣꯡꯈ꯭ꯔꯦꯕ ꯃꯥꯅ
ꯃꯥꯗꯤ ꯂꯨꯍꯣꯡꯉꯦ
ꯑꯉꯥꯡ ꯀ꯭ꯌꯥ ꯂꯩꯔꯕ ꯃꯥꯗꯤ
ꯑꯉꯥꯡ ꯑꯅꯤꯅꯦ
ꯑꯉꯥꯡ ꯑꯅꯤ ꯍꯥꯏꯔꯗꯤ ꯂꯨꯍꯣꯡꯕ ꯆꯥꯍꯤ ꯃꯔꯤ ꯃꯉꯥꯗꯤ ꯁꯣꯛ ꯌꯥꯎꯔꯝꯅꯤ ꯍꯧꯖꯤꯛ
ꯎꯝ ꯀꯨꯏꯔꯦꯗ ꯃꯥꯅ ꯂꯨꯍꯣꯡꯕꯗꯣ
ꯑꯣ ꯉꯁꯥꯏ ꯉꯁꯥꯏ ꯋꯥꯔꯤ ꯁꯥꯕ ꯂꯣꯏꯔꯒ ꯏꯕꯥꯟꯅꯤ ꯇꯣꯛꯈꯤꯕꯗꯣ ꯑꯁ ꯅꯨꯡꯁꯥ ꯁꯥꯔꯛ ꯊꯣꯛꯏꯝꯃꯦ ꯇꯨꯝꯅꯤꯡꯕꯒꯤ ꯏꯕꯟꯅꯤ ꯉꯁꯥꯏ ꯃꯔꯛ ꯋꯥꯏ ꯁꯥꯏ ꯑ ꯋꯥꯔꯤ ꯁꯥꯟꯅꯩ
ꯑ
ꯅꯨꯡꯁꯥ ꯁꯥꯔꯛꯄ ꯍꯥꯏꯇꯥꯔꯦ ꯋꯦꯗ꯭ꯔ ꯗꯥꯔꯦ
ꯑꯣ
ꯇꯨꯝꯅꯤꯡꯉꯒ ꯍꯤꯞꯊꯈꯤꯕꯅꯤꯅꯦ ꯈꯔ ꯃꯪ ꯃꯪ
ꯃꯪ ꯃꯪꯉꯦ ꯀꯩ ꯃꯪ ꯃꯪꯕ꯭ꯔꯥ
ꯈꯪꯗꯦꯕꯣ ꯊꯔꯤ ꯃꯪꯕ ꯒ꯭ꯌꯥꯟ ꯇꯥꯗ꯭ꯔꯦ
ꯒ꯭ꯌꯥꯟ ꯇꯥꯗ꯭ꯔꯦ ꯒ꯭ꯌꯥꯟ ꯇꯥꯑꯣꯍꯦ ꯀꯩꯅꯣꯅꯦ ꯑꯗꯨꯗꯤ ꯍꯧꯖꯤꯛ ꯅꯣꯏ ꯏꯚꯤꯅꯤꯡꯁꯦ ꯀꯔꯤ ꯇꯧꯒꯅꯤ
ꯍꯧꯖꯤꯛ ꯈꯔ ꯂꯦꯔꯒ ꯕꯖꯥꯔ ꯍꯥ
ꯅꯪ ꯕꯖꯥꯔ ꯆꯠꯀꯗꯕꯥ
ꯈꯔꯒ ꯂꯩꯔꯒ ꯕꯖꯥꯔ ꯆꯠꯀꯅꯤ ꯑꯃꯨꯛ ꯂꯥꯛꯀꯅꯤ ꯆꯥꯛ ꯍꯦꯟꯖꯥꯡ ꯊꯣꯡꯉꯅꯤ ꯆꯥꯔꯅꯤ ꯕꯣꯜ ꯌꯦꯡꯉꯅꯤ ꯇꯨꯝꯃꯅꯤ
ꯑꯁ ꯉꯁꯤ ꯕꯣꯜꯁꯦ ꯀꯅꯥ ꯀꯅꯥ ꯊꯣꯛꯀꯦ
ꯉꯁꯤꯔꯣ ꯀꯅꯥ ꯀꯅꯥ ꯈꯔꯗꯤ ꯀꯥꯎꯈ꯭ꯔꯦ ꯉꯁꯤꯒꯤꯗ ꯖꯔꯃꯅꯤꯗ ꯑꯗꯨꯝ ꯇꯧꯅꯤ ꯑꯃ ꯇꯪꯈꯥꯏꯗ
ꯑꯗꯨꯒ ꯏꯀ꯭ꯋꯥꯗꯔꯒ ꯖꯔꯃꯅꯤ ꯑꯪ ꯑꯥ
ꯃꯣꯏꯒꯤꯗꯤ ꯌꯦꯡꯅꯤꯡꯗꯦꯗ
ꯅꯪ ꯀꯔꯝꯕ ꯀꯔꯝꯕꯒꯤ ꯐꯦꯟꯔꯣ ꯍꯥꯏꯗꯤ ꯀ ꯑꯣꯏꯒꯦꯔ ꯃꯤ ꯑꯣꯏꯒꯦꯔ
ꯌꯥꯝꯃꯦꯗ ꯕ꯭ꯔꯖꯤꯜꯁꯨ ꯑꯣꯏꯌꯦ ꯑꯔꯖꯦꯟꯇꯤꯅꯥꯁꯨ ꯑꯣꯏꯌꯦ ꯄ꯭ꯔꯣꯇꯨꯒꯜꯁꯨ ꯑꯣꯏꯌꯦ ꯐ꯭ꯔꯥꯟꯁꯁꯨ ꯑꯣꯏꯌꯦ ꯑꯥ ꯌꯥꯝꯃꯤ ꯂꯣꯏꯅ ꯃꯣꯏꯒꯤ ꯊꯣꯛꯑꯗꯤ ꯌꯦꯡꯅꯤꯡꯉꯤ
ꯁꯤ ꯑ ꯑꯩꯗꯤ ꯃꯦꯁꯤꯕꯨ ꯍꯥꯏꯅ ꯏꯟꯀ꯭ꯂꯥꯏꯟ ꯇꯧꯕꯅꯦ
ꯃꯦꯁꯤ
ꯃꯦꯁꯤ ꯍꯣꯏ ꯃꯦꯁꯤ ꯑꯔꯖꯦꯟꯇꯤꯅꯥ
ꯑꯗꯨ ꯄꯥꯝꯗꯕ꯭ꯔꯣ
ꯃꯥꯕꯨ ꯍꯦꯟꯅ ꯄꯥꯝꯃꯦꯕ ꯑꯗꯨꯕꯨ ꯀꯟꯇ꯭ꯔꯤ ꯑ ꯀꯟꯇ꯭ꯔꯤ ꯍꯦꯟꯅ ꯁꯄꯣꯔꯠ ꯇꯧꯋꯦꯕ
ꯎꯝ
ꯈꯪꯗꯦ ꯍꯟꯗꯛ ꯀꯅꯥꯅ ꯉꯝꯒꯦꯔ
ꯈꯪꯗꯦꯗꯤ ꯔꯣꯅꯥꯜꯗꯣꯁꯨ ꯌꯥꯝ ꯍꯥ ꯑꯍꯟ ꯑꯣꯏꯈ꯭ꯔꯦꯀꯣ
ꯑꯣꯏꯈ꯭ꯔꯦ ꯃꯥ
ꯃꯥ ꯆꯍꯤ ꯐꯣꯔꯇꯤ ꯋꯥꯟ ꯁꯨꯕ ꯅꯠꯇ꯭ꯔꯣ
ꯐꯣꯔꯇꯤ ꯋꯥꯟ ꯍꯣꯢ ꯃꯦꯁꯤꯅ ꯊꯔꯇꯤꯅꯥꯏꯟ
ꯃꯣꯏꯗꯤ ꯍꯟꯗꯛ ꯆꯍꯤꯅ ꯂꯥꯁ ꯑꯣꯏꯕ꯭ꯔꯥ
ꯑꯣꯏꯔꯅꯤꯗ ꯍꯣꯏ ꯍꯧꯖꯤꯛꯐꯥꯎ ꯌꯥꯗ꯭ꯔꯦ ꯆꯍꯤ ꯃꯔꯤ ꯃꯇꯨꯡꯗꯗꯤ ꯃꯣꯏ ꯌꯥꯔꯔꯣꯏ
ꯑꯗꯨ ꯍꯟꯅꯨꯔꯅꯤꯀꯣ ꯍꯍꯥ ꯆꯍꯤ ꯃꯔꯤ ꯃꯇꯨꯡꯗꯗꯤ ꯑꯥ ꯐꯣꯔꯇꯤ ꯐꯥꯏꯚ ꯌꯧꯔꯅꯤꯅꯦ
ꯍꯣꯢ
ꯑꯗꯨꯗꯤ ꯃꯣꯏ ꯆꯦꯟꯕꯁꯨ ꯉꯝꯃꯔꯣꯏꯗ ꯍꯟꯗꯛ ꯔꯣꯅꯥꯜꯗꯣ ꯁꯥꯟꯅꯕꯁꯨ ꯃꯥ ꯌꯥꯝ ꯆꯦꯟꯗꯦꯅ
ꯎꯝ ꯆꯦꯟꯗꯦ ꯆꯦꯟꯗꯦ ꯆꯍꯤ ꯆꯍꯤ ꯌꯦꯡꯔ
ꯍꯥꯥ
ꯐꯣꯔꯇꯤ ꯍꯦꯟꯈ꯭ꯔꯗꯤ ꯒꯣꯜ ꯆꯟꯕ ꯋꯥꯕꯅꯦ ꯆꯍꯤ ꯌꯦꯡꯉꯒ ꯂꯨꯍꯣꯡꯉꯣꯕ
ꯑꯦ ꯑꯗꯨꯗꯤ ꯀꯔꯤ ꯍꯥꯏꯕ ꯅꯪ ꯑꯩ ꯒ꯭ꯌꯥꯟ ꯇꯥꯗꯦ
ꯐꯒꯤꯅꯤꯗ ꯁꯥꯔꯀꯥꯁ ꯁꯥꯔꯀꯥꯁꯇꯤꯛ ꯑꯣꯏꯕ꯭ꯔꯅꯦ
ꯑꯥ ꯐꯥꯒꯤ ꯌꯥꯝ ꯐꯥꯒꯤ ꯍꯩꯌꯦꯅꯦ ꯅꯪꯗꯤ
ꯑꯥ ꯁꯥꯎꯕ ꯃꯥꯜꯂꯦꯗ
ꯍꯥꯥ
ꯅꯪ ꯁꯥꯎꯕ ꯃꯥꯜꯂꯦꯕ ꯑꯩꯅ ꯐꯥꯒꯤ ꯑꯗꯨꯃꯥꯏꯅ ꯇꯧꯕꯗꯣ
ꯑꯩ ꯁꯥꯎꯗꯦꯗ
ꯁꯥꯎꯕꯤꯌꯣꯗ
ꯑꯥꯎ ꯍꯍ ꯃꯤꯅ ꯐꯥꯒꯤ ꯇꯧꯔ ꯄꯪꯁꯥꯎ ꯁꯥꯎꯒꯦꯔꯣ
ꯃꯥꯅꯤꯅꯦ ꯃꯥꯅꯤꯅꯦ
ꯃꯤꯅ ꯐꯥꯒꯤ ꯇꯧꯔ ꯁꯥꯎꯕ ꯃꯤꯗꯨꯗꯤ ꯑꯉꯥꯎꯕꯅꯤꯅꯦ
ꯎꯝ ꯑꯁ ꯑꯥ ꯖꯨ ꯁꯤꯡꯖꯨ ꯄꯤꯖꯕ ꯇꯥꯔꯦ ꯅꯣꯡꯃ
ꯀꯩꯒꯤꯅꯣ
ꯑꯗꯣ ꯅꯪ ꯋꯥꯔꯤ ꯌꯥꯝ ꯁꯥꯕ ꯅꯨꯡꯉꯥꯏꯔꯤꯗꯨꯗꯤ
ꯍꯦꯍꯦ ꯑꯩ ꯋꯥꯔꯤ ꯁꯥꯟꯅꯕ ꯍꯩꯇꯕꯅꯦꯗ
ꯑꯠꯆꯥ ꯑꯗꯨꯗꯤ ꯑꯩꯅ ꯍꯩꯕꯒꯤꯔꯣ ꯏꯕꯥꯅꯤꯅ ꯋꯥꯔꯤ ꯁꯥꯕ ꯅꯨꯡꯉꯥꯏꯕꯁꯦ
ꯑꯥꯎ ꯅꯪꯅ ꯍꯩꯕꯒꯤꯅꯤ ꯅꯪ ꯅ ꯈꯔ ꯐ꯭ꯔꯤ ꯑꯣꯏꯕꯒꯤ ꯑꯩꯁꯨ ꯐ꯭ꯔꯤ ꯑꯣꯏꯕ ꯆꯤꯟ ꯐ꯭ꯔꯤ ꯑꯣꯏꯗ꯭ꯔꯒ ꯑꯩꯁꯨ ꯋꯥ ꯉꯥꯡꯗꯕꯅꯦ ꯁ꯭ꯇꯔꯦꯟꯖꯔ ꯑꯃꯗ ꯋꯥ ꯉꯥꯡꯕ ꯍꯩꯇꯦ ꯑꯩ ꯑꯗꯣ ꯃꯣꯏꯅ ꯐ꯭ꯔꯤ ꯑꯣꯏꯔꯒꯗꯤ ꯑꯗꯨꯝ ꯐ꯭ꯔꯤ ꯑꯣꯏꯅ ꯋꯥꯔꯤ ꯁꯥꯟꯅꯕ
ꯑꯆꯥ ꯅꯪꯁꯦ ꯑ ꯑꯣꯈꯦ ꯑꯣꯈꯦ ꯒ꯭ꯌꯥꯟ ꯇꯥꯏ ꯒ꯭ꯌꯥꯟ ꯇꯥꯏ
ꯍꯥ ꯒ꯭ꯌꯥꯟ ꯇꯥꯈ꯭ꯔꯦ ꯇꯥꯔꯝꯒꯅꯤꯗ ꯑꯩꯉꯣꯟꯗꯩꯁꯨ ꯈꯔ ꯍꯟꯕꯅꯤꯅ
ꯑꯁ
ꯎ ꯍꯤꯍꯤ
ꯑꯥ
ꯑꯥꯍ ꯑꯩꯉꯣꯟꯗꯩꯁꯨ ꯅꯪ ꯆꯍꯤ ꯑꯃ ꯍꯟꯕꯗꯨꯗꯤ
ꯑꯩ ꯅꯠꯇ꯭ꯔꯣ ꯅꯪ ꯀꯨꯟ ꯃꯉꯥ ꯑꯩꯅ ꯀꯨꯟ ꯇꯔꯦꯠ
ꯑꯣ ꯑꯅꯤꯅꯤꯅꯦ ꯑꯅꯤ ꯍꯟꯕꯗꯨꯗꯤ ꯑꯗꯨꯗꯤ ꯒ꯭ꯌꯥꯟ ꯇꯥꯒꯅꯤꯅ
ꯒ꯭ꯌꯥꯟ ꯇꯥꯒꯅꯤ ꯍꯣꯢ ꯅꯨꯄꯤꯁꯤꯡꯁꯦ ꯈꯔ ꯊꯥ
ꯍꯥꯏꯔꯣ ꯍꯥꯏꯔꯣ
ꯅꯨꯄꯤꯁꯤꯡꯁꯦ ꯑꯉꯥꯡ ꯀꯔꯤꯕ ꯅꯣꯏ ꯆꯍꯤ ꯃꯅꯥꯔꯗꯤ ꯈꯔ ꯑꯉꯥꯡꯅꯦꯅ ꯈꯜꯂꯤ ꯑꯗꯨ ꯆꯨꯝꯕ꯭ꯔꯣ
ꯈꯪꯗꯦꯗ ꯑꯗꯨꯗꯤ
ꯆꯍꯤ ꯑꯃꯒ ꯍꯟꯈ꯭ꯔꯗꯤ ꯄꯨꯔꯥ ꯃꯃꯥ ꯁꯥꯏꯌꯦꯅ ꯍꯥꯏꯌꯦꯅꯤ
ꯎ
ꯁꯨꯝ ꯆꯨꯝꯃꯝꯅꯤꯗ
ꯆꯨꯃ ꯗꯦꯗ
ꯆꯨꯝꯗꯦꯕ ꯑꯗꯨꯗꯤ ꯅꯪ ꯑꯉꯥꯡ ꯀꯣꯏꯌꯣꯗꯤ ꯀꯣꯏꯒꯗ꯭ꯔꯣ
ꯑꯉꯥꯡ ꯀꯣꯏꯔꯒ ꯀꯩꯗꯧꯒꯅꯤ ꯑꯁ ꯇꯜꯂꯦ ꯑꯉꯥꯡ ꯑꯉꯥꯡ ꯑꯃ ꯁꯤ ꯀꯩꯅꯣ ꯇꯧꯈ꯭ꯔꯦ ꯀꯣꯏꯈ꯭ꯔꯦ ꯑꯗꯣ ꯃꯣꯏꯗꯤ ꯎꯝ ꯎꯝ ꯀꯩ ꯍꯥꯏꯒꯅꯤ ꯑꯉꯥꯡ ꯑꯣꯏꯕꯅꯤꯅꯀꯣ
ꯑꯥ
ꯎꯝ ꯃꯣꯏꯅ ꯍꯥꯏꯕ ꯈꯨꯗꯤꯡ ꯑꯗꯨꯝ ꯇꯧꯕꯤꯒꯗ꯭ꯔꯥ ꯍꯥꯏꯕꯒꯤ ꯋꯥꯈꯜꯗꯣ ꯂꯩꯌꯦꯕ ꯑꯗꯨꯒꯤ ꯑꯩꯗꯤ ꯂꯩꯇꯦ ꯇꯧꯕꯤꯒꯗ꯭ꯔꯥ ꯃꯤꯟꯁ ꯄꯩꯁꯥꯒꯨꯝꯕ ꯅꯤꯕ ꯀꯥꯟꯗ ꯑꯗꯨꯝ ꯄꯩꯁꯥ ꯅꯤꯒꯜꯂꯦ ꯑꯩꯉꯣꯟꯗ ꯀꯔꯤ ꯇꯧꯕ꯭ꯔꯥ ꯈꯪꯗꯦ
ꯅꯪ ꯄꯩꯁꯥ ꯄꯥꯏꯕ ꯑꯣꯏꯔꯝꯅꯤ ꯅꯪꯗꯨ ꯔꯣꯂꯦꯛꯁ ꯋꯥꯠꯁꯇꯤ ꯍꯥꯞꯄ ꯍꯥꯞꯇ꯭ꯔꯣ
ꯑꯠ ꯀꯗꯥꯏꯗꯒꯤꯅꯣ
ꯁꯥꯢꯠ ꯄꯤꯛꯆꯔꯗꯣ ꯔꯣꯂꯦꯛꯁ ꯋꯥꯠꯁ ꯑꯃ ꯃꯥꯜꯂꯦꯗ ꯅꯪꯒꯤꯗꯣ
ꯅꯠꯇꯦꯍꯦ ꯅꯡꯁꯨ ꯖꯥꯠ ꯖꯥꯠ ꯌꯥꯝ ꯉꯥꯡꯒꯅꯨ ꯀꯗꯥꯏꯗꯒꯤ
ꯄꯩꯁꯥ ꯄꯥꯏꯔꯝꯅꯦꯕ ꯑꯩꯒꯤ ꯀꯩꯕ ꯆꯤꯅꯤꯒꯤ ꯃꯃꯥ ꯑꯣꯟꯂ ꯂꯩꯒꯦꯔꯣ ꯅꯪꯖꯨ
ꯑꯥ ꯅꯣꯅꯣꯅꯣ ꯑꯩ ꯄꯩꯁꯥ ꯄꯥꯏꯗꯦ ꯍꯥꯏꯅꯦ ꯎꯝ ꯍꯥꯏꯗꯤ ꯑꯉꯥꯡ ꯑꯣꯏꯕꯒꯤꯔ ꯈꯪꯗꯦꯕꯀꯣ ꯃꯣꯏꯅ ꯑꯗꯨꯃꯥꯏ ꯍꯦꯛꯇ ꯍꯥꯏꯕꯗ ꯑꯩꯁꯨ ꯑꯗꯨꯝ ꯑꯉꯥꯡꯅꯤ ꯈꯜꯂꯒ ꯑꯗꯨꯝ ꯄꯤꯕꯗꯣ
ꯑꯠꯁꯥ
ꯗꯨꯃꯥꯏꯅ ꯇꯧꯕ ꯐꯠꯇꯕꯅꯤꯍꯦ
ꯅꯨꯄꯤ ꯅꯨꯄꯤ ꯑꯉꯣꯟꯗꯩꯗꯤ ꯄꯩꯁꯥꯗꯤ ꯑꯃꯔ ꯍꯥꯡꯈ꯭ꯔꯦꯗ ꯑꯩꯗꯤ ꯅꯨꯄꯤ ꯈꯛꯇꯪ ꯃꯨ ꯍꯥꯡꯈ꯭ꯔꯦꯗ
ꯎꯝ ꯅꯨꯄꯤ ꯉꯟ ꯑꯗꯨꯅꯦ ꯇꯟꯗ꯭ꯔꯣ
ꯇꯜꯂꯦ ꯄꯩꯁꯥ ꯁꯣꯠꯄ ꯍꯩꯇꯦ ꯗꯨ ꯀꯩꯇꯧꯕ ꯐꯪꯉꯦ
ꯑꯩꯁꯨ ꯁꯣꯠꯇꯦꯗ ꯃꯤꯉꯣꯟꯗ ꯄꯩꯁꯥ ꯅꯤꯕ ꯍꯩꯇꯦ ꯅꯤꯕ ꯇꯜꯂꯦ ꯑꯃꯨꯛ ꯂꯧꯔꯒꯀꯣ ꯄꯤꯊꯣꯛꯄ ꯇꯟꯕ ꯑꯗꯨꯒꯤ ꯁꯨꯛꯂꯧ ꯂꯧꯗꯦ ꯑꯩꯗꯤ
ꯇꯟꯗ꯭ꯔꯣ ꯂꯧꯈ꯭ꯔꯒ ꯂꯣꯏꯅ ꯌꯨꯁ ꯇꯧꯈ꯭ꯔꯒ ꯑꯃꯨꯛꯀ ꯄꯤꯒꯗꯕꯗꯣ
ꯎꯡ ꯃꯥꯅꯦ
ꯗꯨ ꯁꯔꯨꯛꯇꯤ ꯏꯁꯥꯒꯤ ꯄꯩꯁꯥꯗꯣ ꯌꯨꯁ ꯇꯧꯔꯒ ꯂꯣꯏꯈ꯭ꯔꯗꯤ ꯂꯣꯏꯔꯦꯅ
ꯑ ꯂꯣꯏꯈ꯭ꯔꯗꯤ ꯆꯥꯗ꯭ꯔ ꯂꯣꯏ
ꯑꯗꯨꯅꯤ ꯃꯤꯒꯤꯗꯤ ꯂꯣꯏꯈ꯭ꯔꯗꯤ ꯑꯃꯨꯛ ꯄꯤꯗꯕꯁꯨ ꯌꯥꯔꯣꯏ ꯅꯠꯇ꯭ꯔꯣ
ꯃꯥꯅꯦ ꯑꯁ ꯃꯅꯅꯦꯕꯥꯏ
ꯑꯦꯁ
ꯁꯤꯗꯤ ꯑꯩ ꯁꯣꯏꯗ꯭ꯔꯦ ꯁꯤꯗꯤ ꯀꯩꯅꯣꯗꯤ ꯁꯣꯏꯗ꯭ꯔꯦ ꯁꯤꯗꯤ ꯑꯃꯗꯤ
ꯁꯣꯏꯗ꯭ꯔꯦ ꯎꯝ ꯎꯝ ꯁꯣꯏꯗ꯭ꯔꯦ ꯁꯣꯏꯗ꯭ꯔꯦ ꯁꯣꯏꯗ꯭ꯔꯒ ꯂꯣꯏꯔꯦ ꯅꯠꯇ꯭ꯔꯣ
ꯃꯥꯟꯅꯦꯟ ꯃꯥꯟꯂꯦꯅꯦ ꯑꯗꯣ ꯅꯪꯅ ꯌꯥꯏ ꯍꯥꯏꯔꯗꯤ ꯁꯣꯏꯗ꯭ꯔꯦꯅꯦ
ꯑꯦ
ꯅꯪꯅ ꯍꯥꯏ ꯍꯥꯏꯠ ꯀ꯭ꯌꯥ ꯂꯩꯒꯦꯅ
ꯎꯝ ꯑꯩꯗꯤ ꯁꯣꯔꯠ ꯑꯣꯏꯕꯅꯦ ꯅꯪ ꯀ꯭ꯌꯥꯔꯥ ꯍꯥꯟꯅ ꯍꯥꯏꯌꯣ ꯐꯥꯏꯚ ꯁꯨꯗꯕꯅꯦ ꯑꯩꯗꯤ
ꯑꯣ ꯑꯩꯁꯨ ꯐꯥꯏꯚ ꯄꯣꯏꯟ ꯐꯥꯏꯚ ꯌꯧꯗꯦꯗ ꯐꯥꯏꯚ ꯄꯣꯏꯟ ꯐꯣꯔꯗꯤ ꯍꯦꯜꯂꯦ ꯑꯦꯚꯔꯦꯖ ꯑꯗꯨꯝ ꯑꯦꯚꯔꯦꯖꯗ ꯆꯤꯡꯈ꯭ꯔꯦ ꯋꯥꯡꯒꯦꯔꯥ ꯋꯥꯡꯗꯕ ꯅꯦꯝꯒꯦꯔꯥ ꯅꯦꯝꯗꯕ
ꯑꯗꯨ ꯐꯩꯌꯦꯗ ꯑꯩꯕꯨꯗꯤ ꯑꯗꯨꯝ ꯎꯝ ꯐꯥꯏꯚ ꯁꯨꯗ꯭ꯔꯦ ꯑꯗꯨꯝ ꯑꯩꯈꯣꯏ ꯐꯦꯃꯤꯂꯤꯗ ꯌꯦ ꯑꯗꯨꯗꯤ ꯌꯥꯝ ꯇꯦꯟꯗ꯭ꯔꯥ ꯑꯩꯈꯣꯏ ꯏꯅꯥꯎꯅꯨꯄꯥꯈꯣꯏꯗꯤ ꯋꯥꯡꯉꯦꯕꯀꯣ ꯏꯅꯥꯎꯅ ꯃꯥ ꯋꯥꯡꯉꯦ ꯏꯆꯦ ꯋꯥꯡꯉꯦ ꯑꯗꯩ ꯏꯅꯥꯎꯅꯨꯄꯤꯁꯨ ꯑꯗꯨꯝ ꯎꯝ ꯃꯌꯥꯡ ꯀꯪꯉꯒ ꯑꯗꯨꯝ ꯋꯥꯡꯅ ꯎꯕꯅꯦꯕ ꯑꯩꯅ ꯏꯃꯥ ꯃꯥꯟ ꯕꯥ
ꯑꯠꯁꯥ
ꯃꯥꯗꯤ ꯃꯤ ꯃꯆꯥ ꯑꯣꯏꯌꯦꯕꯀꯣ ꯃꯤ ꯃꯆꯥ ꯃꯛꯁꯨ ꯅꯠꯇꯦ ꯑꯗꯨꯝ ꯃꯤꯅ ꯌꯦꯡꯕꯗꯗꯤ ꯑꯗꯨꯝ ꯋꯥꯡꯅ ꯎꯕꯅꯦ ꯑꯩꯅ ꯑꯗꯨꯝ ꯈꯔ ꯅꯣꯏꯕ ꯇꯣꯏꯞꯇ ꯑꯣꯏꯕꯅꯤꯅ ꯑꯗꯨ ꯇꯦꯟꯅ ꯎꯕꯗꯣ ꯇꯦꯟꯁꯨ ꯇꯦꯜꯂꯦꯅ
ꯎꯝ ꯑꯗꯨꯗꯤ ꯌꯥꯝ ꯀ꯭ꯌꯨꯠ ꯑꯣꯏꯔꯝꯒꯅꯤ ꯁꯛꯁꯨ ꯐꯖꯕ꯭ꯔ
ꯍꯩꯁ